ꯑꯥꯎ ꯇꯥꯕ꯭ꯔꯣ
ꯇꯥꯔꯦ ꯇꯥꯔꯦ ꯇꯥꯔꯦ
ꯑꯥ
ꯀꯩꯗꯧꯔꯤꯅꯣꯇꯥꯎꯗꯤ
ꯑꯩ ꯍꯤꯞꯄꯤꯗꯥ ꯆꯥꯛ ꯇꯣꯛꯄꯗꯣ ꯉꯥꯏꯔꯤ ꯑꯗꯨꯏ
ꯑꯣ ꯑꯩꯁꯨ ꯍꯤꯞꯄꯤꯗꯥ
ꯆꯥꯛ ꯆꯥꯛ ꯆꯥꯔꯕꯣ
ꯎꯝ ꯆꯥꯔꯦ ꯉꯁꯤꯗꯤ ꯈꯔ ꯑꯍꯥꯎꯕ ꯆꯥꯔꯦ
ꯑꯩꯈꯣꯏꯗꯤ ꯍꯧꯃꯟꯗꯅ ꯆꯠꯀ ꯆꯪꯉꯨ ꯌꯥꯗ꯭ꯔꯦꯗ
ꯃꯤꯠ ꯎꯨꯏꯁꯤꯜꯂꯒ ꯆꯥꯎꯍꯦ
ꯃꯤꯠ ꯎꯨꯏꯁꯤꯜꯂꯁꯨ ꯌꯥꯗ꯭ꯔꯦ ꯃꯅꯝꯗꯣ ꯑꯗꯨꯝ ꯈꯪꯈ꯭ꯔꯕꯅꯤ
ꯑ ꯀꯔꯤ ꯇꯧꯔꯒ ꯂꯩ
ꯑ ꯍꯥꯥ
ꯀꯔꯤ ꯇꯧꯔꯒ ꯂꯩꯕ꯭ꯔꯣ
ꯍꯜꯂꯣ ꯎꯝ ꯀꯩꯝ ꯇꯧꯗꯦꯗ ꯑꯩ ꯀꯩꯅꯣ
ꯎꯝ
ꯀꯩꯝ ꯇꯧꯗꯤꯌꯦ ꯍꯤꯞꯄ ꯂꯩꯑꯦꯕ ꯈꯔ ꯋꯥꯔꯦꯅ ꯉꯁꯤꯗꯤ ꯂꯧ ꯆꯠꯄꯒꯤ
ꯑꯣ ꯂꯧ ꯎꯕ꯭ꯔꯥ ꯅꯣ
ꯎꯝ ꯂꯧ ꯎꯏꯌꯦ
ꯑꯣ ꯂꯧ ꯎꯕꯁꯤꯡꯗꯤ ꯋꯥꯔꯝꯂꯅꯤ ꯍꯧꯖꯤꯛ ꯍꯟꯗꯛꯀꯥꯟꯗꯤ
ꯎꯝ ꯍꯟꯗꯛꯇꯤ ꯂꯧ ꯎꯕꯩ ꯃꯇꯝꯅꯤꯅꯀꯣ ꯀꯩꯅꯣ
ꯎꯝ ꯏꯁꯤꯡꯗꯣ ꯃꯔꯥꯡ ꯀꯥꯏꯔꯝꯅꯤꯅꯀꯣ
ꯑ ꯑꯩꯈꯣꯏꯒꯤꯗꯤ ꯑꯗꯨꯝ ꯏꯁꯤꯡꯕꯨꯗꯤ ꯑꯩꯈꯣꯏꯕꯨꯗꯤ ꯑꯗꯨꯝ ꯌꯥꯗꯤ ꯌꯥꯏꯗ ꯆꯥꯡꯅ ꯑꯗꯨꯝ ꯂꯩꯀꯣ ꯂꯩꯕꯅꯦꯕ ꯑꯗꯨꯒꯤ
ꯎꯝ ꯑꯩꯈꯣꯏꯔꯣꯝꯗꯤ ꯑꯁ ꯅꯦꯡꯗꯨ ꯐꯖꯅ ꯇꯥꯗꯕ ꯑꯗꯨꯒꯤ ꯑꯁ ꯅꯣꯡꯗꯣ ꯌꯥꯝꯅ ꯆꯨꯗꯕ ꯆꯨꯕꯒꯨꯝꯁꯨ ꯇꯧꯕ ꯆꯨꯗꯤ ꯆꯨꯗꯕ ꯈꯤꯇꯪ ꯈꯤꯇꯪ ꯆꯨꯕ ꯖꯥꯠꯇꯣ ꯑꯗꯨꯒꯤ ꯑꯁ ꯎꯝ ꯂꯧꯁꯨ ꯎꯕ ꯌꯥꯗ꯭ꯔꯦ
ꯎꯝ
ꯑꯩꯈꯣꯏꯕꯨꯗꯤ ꯎꯗꯦꯗ ꯂꯧ ꯂꯩꯗꯦꯗ ꯑꯩꯈꯣꯏꯕꯨꯗꯤ
ꯑꯣ ꯑꯣ ꯑꯩꯗꯤ ꯑꯩꯗꯤ ꯅꯣꯏꯁꯨ ꯎꯕ꯭ꯔꯥ ꯂꯣꯏꯔꯕꯅ ꯍꯪꯒꯦ ꯇꯧꯕꯅꯤ
ꯑꯩꯈꯣꯏꯗꯤ ꯂꯧ ꯎꯗꯦꯗ ꯍꯥꯏꯗꯤ ꯂꯥꯏꯔꯕꯅꯤꯅ ꯕꯣ ꯂꯧꯒ ꯂꯩꯗꯦꯗ
ꯑꯦ ꯂꯥꯏꯔꯕꯁꯤꯡꯁꯤꯅꯤꯅꯦ ꯂꯧ ꯂꯩꯔꯤꯗꯤ
ꯑꯤꯁ
ꯑꯩꯈꯣꯏꯗꯤ ꯂꯥꯏꯔꯕꯅꯤꯅ
ꯂꯥꯏꯔꯕꯗꯤ ꯑꯗꯨꯗꯒꯤ ꯆꯥꯔꯤꯅꯤꯗꯅ ꯂꯧ ꯎꯔꯒ
ꯑꯁ ꯆꯥꯛ ꯐꯥꯎ ꯋꯥꯟꯅꯤꯡꯉꯥꯏ ꯄꯩꯁꯥ ꯂꯩꯇ꯭ꯔꯦ
ꯑꯩꯈꯣꯏꯗꯤ ꯏꯁꯥꯅ ꯊꯣꯛꯆꯔꯕꯅꯤꯅ ꯑꯗꯨꯒꯤꯗꯃꯛꯇꯗꯤ ꯈꯔꯗꯤ ꯅꯨꯡꯉꯥꯏꯔꯦ ꯍꯥꯏꯇꯥꯔꯦ
ꯍꯥꯏꯕꯗꯤ ꯂꯧ ꯎꯔꯗꯤꯅꯀꯣ ꯇꯛꯅꯤꯡꯉꯥꯏ ꯈꯛꯇ ꯉꯥꯏꯔꯦꯕ
ꯑ‌ꯣ
ꯑꯈ‌ꯣꯏꯗꯤ ꯑꯁ ꯄꯩꯁꯥ ꯊꯤꯒꯅꯤ ꯄꯩꯁꯥ ꯊꯤꯔꯒ ꯑꯃꯨꯛꯀ ꯆꯦꯡ ꯕꯦꯛ ꯂꯧꯔꯅꯤ ꯑꯁ
ꯎꯝ ꯑꯁ ꯍꯟꯗꯛꯇꯤ ꯆꯦꯡ ꯃꯃꯟꯁꯤ ꯌꯥꯝ ꯀꯥꯕꯅꯤ ꯍ‌ꯦ
ꯇꯔꯥ ꯃꯥꯄꯟ
ꯌꯥꯝꯅ ꯇꯥꯡꯈꯜꯂꯦꯕ
ꯅꯣꯏꯗꯤ ꯀꯅꯥ ꯀꯅꯥ ꯂꯩꯒꯦ
ꯏꯅꯥꯎ ꯅꯨꯄꯥ ꯑꯃꯥꯒ ꯂꯩꯌꯦꯗ
ꯎꯝ
ꯑꯩꯗꯤ ꯏꯊꯟ ꯂꯩꯔꯦꯗ ꯍꯨꯖꯤꯛꯇꯤ
ꯑꯣ
ꯑꯁ
ꯏꯅꯥꯎ ꯅꯨꯄꯥ ꯅ ꯀꯅ‌ꯣꯃ ꯇꯧ ꯎꯝ ꯆꯥꯔꯦ
ꯎꯝ
ꯈꯣꯏꯗꯁꯨ ꯌꯥꯝ ꯁꯥꯏꯗ ꯅꯣꯡ ꯆꯨꯕ ꯅꯇꯗꯤ ꯑꯥ ꯅꯨꯡꯁꯥꯗꯤ ꯉꯁꯥꯏꯗꯣ ꯅꯨꯡꯁꯥꯗꯤ ꯊꯣꯛꯇꯦ ꯑꯗꯨꯕꯨ ꯑꯁ ꯌꯥꯝ ꯁꯥꯌ‌ꯦꯕ
ꯑꯩꯈꯣꯏꯟ ꯑꯩꯈꯣꯏꯒꯤꯗꯤ ꯉꯁꯥꯏꯗꯤ ꯁꯥꯗꯤ ꯁꯥꯗꯦꯕꯀꯣ ꯑꯗꯨ ꯑꯣꯏꯁꯨ ꯅꯣꯡ ꯑꯗꯨꯝ ꯃꯪꯉ ꯂꯩꯕ ꯅꯣꯡꯗꯤ ꯁꯨꯛꯇ ꯇꯥꯗꯕ ꯁꯨꯛꯆꯨ ꯆꯨꯗꯕ
ꯑꯈꯣꯏꯅ ꯅꯣꯡ ꯈꯔ ꯈꯔ ꯇꯥꯕ
ꯆꯨꯔꯒ
ꯎꯝ ꯗꯣꯕ ꯐꯖꯅ ꯆꯨ ꯎꯝ ꯐꯖꯅ ꯆꯨꯕ꯭ꯔꯥ ꯍꯥꯏꯔꯖꯨ ꯐꯖꯅ ꯆꯨꯗꯕ ꯐꯔꯛꯅꯤꯗ ꯅꯣꯡꯁꯨ ꯈꯪꯗ꯭ꯔꯦꯗ ꯄꯨꯟꯁꯤꯁꯦ
ꯍꯥ
ꯂꯥꯟ ꯃꯇꯝꯅꯤꯅꯀꯣ
ꯎꯝ ꯅꯣꯡꯃ ꯅꯣꯡꯃ ꯅꯣꯡꯃꯒꯤ ꯗꯥꯎ ꯍꯥꯏꯗꯨꯅꯤ
ꯎꯝ
ꯄꯨꯟꯁꯤꯁꯦ ꯑꯗꯨꯝ ꯅꯨꯡꯉꯥꯏꯅ ꯂꯩꯌꯣ ꯍꯥꯏꯕꯁꯤ ꯌꯥꯗꯦ
ꯎꯝ ꯍꯣꯏ ꯑꯥ ꯑ ꯍꯥ
ꯑ
ꯉꯁꯥꯏ ꯑꯥ ꯊꯕꯛ ꯆꯠꯄꯒꯤ ꯊꯕꯛ ꯁꯨꯕꯒꯤ ꯋꯥꯕꯒꯤ ꯑꯁ ꯈ꯭ꯋꯥꯡ ꯅꯥꯔꯦꯗ
ꯎꯝ ꯑꯩꯁꯨꯅꯤꯅ‌ꯦ ꯑꯁ ꯂꯣꯏ ꯉꯁꯤꯒꯤ ꯂꯧ ꯂꯧ ꯆꯠꯄꯁꯤꯗꯤ ꯈ꯭ꯋꯥꯡꯒ ꯁꯤꯒꯦ ꯇꯧꯔꯦꯗ
ꯁꯨꯗ꯭ꯔꯒꯗꯤ ꯐꯪꯗ꯭ꯔꯦꯗꯅ ꯂꯧꯕꯨꯗꯤ ꯎꯝ ꯎꯝ
ꯁꯝꯄꯣꯠ ꯍꯥꯏꯕ꯭ꯔꯥ ꯑꯗꯨꯏꯗꯨ ꯆꯤꯡ ꯆꯤꯡꯕꯒꯤꯀꯣ ꯁꯝꯄꯣꯠ ꯈꯣꯏꯕꯒꯤ ꯑꯁ ꯂꯣꯏꯔꯦ
ꯎꯝ ꯁꯟꯅ ꯇꯧꯕ꯭ꯔꯥ ꯏꯔꯣꯏꯅ ꯇꯧꯕ꯭ꯔꯥ
ꯑꯥ ꯁꯟꯅ ꯇꯧꯗꯦ ꯃꯤꯅ ꯆꯤꯡꯉꯤꯅꯦ ꯑꯦ
ꯑꯣꯁ ꯅꯨꯡꯉꯥꯏꯔꯝꯒꯅꯤ ꯑꯗꯨꯗꯤ
ꯑꯥ ꯈ꯭ꯋꯥꯡ ꯈ꯭ꯋꯥꯡꯒ ꯈꯣꯡꯒꯁꯤ ꯂꯣꯏꯔꯕꯅꯤ ꯆꯤꯡꯕꯗ
ꯎꯝ
ꯂꯧꯗꯤ ꯃꯔꯛꯇ ꯎꯔꯕꯅꯤꯅ
ꯑꯣ ꯇꯧꯍꯧꯗ꯭ꯔꯗꯤ ꯐꯪ ꯇꯧꯍꯧꯗ꯭ꯔꯗꯤ ꯐꯪꯗ꯭ꯔꯦꯗꯣ
ꯎꯝ ꯑꯃꯨꯛ ꯇꯧꯗ꯭ꯔꯗꯤ ꯐꯪꯗ꯭ꯔꯦ
ꯎꯝ ꯎꯝ ꯍꯝ
ꯋꯥꯔꯁꯨ ꯋꯥꯅꯀꯣ ꯆꯍꯤ ꯑꯃꯒꯤꯅꯤ ꯈꯜꯂꯒ ꯑꯃꯨꯛ ꯇꯧꯕꯅꯦꯕ
ꯐꯥꯖꯅ ꯇꯧꯗ꯭ꯔꯗꯤ ꯈꯤꯇꯪ ꯎꯝ ꯈꯤꯇꯪ ꯇ ꯐꯥꯖꯅ ꯇꯧꯗ꯭ꯔꯗꯤ ꯀꯣꯟꯅꯔꯣꯏꯗꯕ
ꯎꯝ ꯐꯥꯖꯅ ꯇꯧꯗ꯭ꯔꯗꯤ ꯑꯃꯨꯛ ꯃꯍꯩꯗꯣ ꯐꯥꯖꯅ
ꯎꯝ ꯎꯝ ꯑꯗꯨ ꯄꯩꯁꯥꯗꯤ ꯈꯔ ꯆꯪꯕ ꯃꯥꯜꯂꯦꯗ ꯍꯟꯗꯛ ꯀꯥꯟꯖꯦ ꯂꯧ ꯎꯕ ꯂꯧ ꯎꯕꯁꯤꯡꯁꯦ
ꯎꯝ ꯑꯗꯨꯝ ꯆꯪꯉꯦ ꯍꯥꯏꯇꯥꯔꯦ ꯏꯟꯖꯤꯟ ꯀꯩꯀꯥ ꯇꯧꯔꯕꯅꯤꯅꯀꯣ ꯍꯧꯖꯤꯛꯀꯥꯟꯗꯤ
ꯎꯝ ꯍꯥꯔ ꯂꯧꯕꯒꯤ ꯃꯃꯜ ꯍꯥꯔꯁꯨ ꯂꯧꯔꯦ ꯎꯝ ꯍꯥꯔ ꯂꯧꯕꯒꯤ ꯃꯃꯜ ꯍꯥꯔꯒꯤ ꯃꯃꯜꯁꯨ ꯑꯥ ꯌꯧꯔꯝꯒꯅꯤꯅ
ꯍꯥꯔꯁꯦ ꯑꯩꯈꯣꯏꯖꯤ ꯀꯩꯅꯣꯝꯃ ꯎꯝ ꯈꯔ ꯃꯃꯥꯟ ꯍꯣꯡꯕ ꯂꯥꯎꯋꯦ ꯍꯥꯏꯇꯥꯔꯦ
ꯆꯤꯡꯕ ꯆꯞ ꯃꯅꯕꯅꯤꯗ ꯍꯥꯔꯕꯨ
ꯎꯝ
ꯅꯥꯄꯤꯗꯨꯅꯅꯦ ꯃꯔꯨꯗꯣ
ꯍꯥꯍꯥ ꯅꯞ ꯅꯥꯄꯤꯁꯤꯡꯖꯦ ꯑꯁꯦꯡꯕ
ꯎꯝ
ꯑꯩꯈꯣꯏꯁꯨ ꯍꯌꯦꯡ ꯂꯣꯏꯔꯅꯤꯗ ꯍꯌꯦꯡ ꯍꯨꯜꯂꯅꯤꯗ
ꯎꯝ
ꯍꯣꯏ ꯍꯥꯏꯇꯥꯔꯦ
ꯎꯝ ꯍꯨꯟꯕꯤꯔꯒ ꯎꯆꯦꯛꯅ ꯂꯣꯏꯅ ꯑꯃꯨꯛꯀ ꯆꯥꯒꯅꯤꯀꯣ
ꯎꯝ ꯆꯥꯔꯣꯏꯗ ꯑꯗꯨꯒꯤꯕꯨ ꯂꯣꯏ ꯁꯦꯟꯅꯗꯣꯏꯅꯦꯍꯦ
ꯎꯝ ꯁꯦꯟꯅꯗ꯭ꯔꯗꯤ ꯂꯣꯏꯔꯦ ꯁꯦꯟꯗ꯭ꯔꯥꯡꯅ ꯂꯣꯏ ꯆꯥꯔꯅꯤ
ꯁꯦꯟꯗ꯭ꯔꯥꯡ ꯅꯠꯇꯕ ꯀꯩꯅꯣꯝꯃ ꯎꯆꯦꯛ ꯑꯃ ꯂꯩꯌꯦ ꯈꯔ ꯀꯔꯤ
ꯎꯝ
ꯎꯝ ꯃꯆꯨꯗꯣ ꯀꯔꯤ ꯍꯥꯏꯁꯤꯔ ꯀꯔꯤ ꯃꯆꯨ ꯍꯥꯏꯁꯤꯔ ꯅꯠꯇꯕ ꯒ꯭ꯔꯤꯟ ꯀꯂꯔ ꯑꯣꯏꯕꯗꯣ
ꯑꯣ ꯑꯣ ꯑꯣ ꯈꯪꯉꯦ ꯈꯪꯉꯦ ꯃꯃꯤꯡꯗꯤ ꯈꯪꯗꯦ ꯑꯗꯨꯕꯨꯗꯤ ꯈꯪꯉꯤ
ꯀꯤ ꯎꯆꯦꯛꯇꯣ ꯑꯁꯥꯡꯕ ꯍꯥꯏꯇꯥꯔꯦ ꯃꯆꯨ ꯑꯁꯥꯡꯕꯗꯣ ꯑꯗꯨ ꯑꯗꯨꯏ ꯎꯆꯦꯛꯇꯨꯅꯦꯕ ꯑꯁ
ꯍꯣꯏ ꯑꯃꯔꯣꯝꯕꯨꯗꯤ ꯃꯣꯏꯁꯨ ꯃꯆꯤꯟꯖꯥꯛ ꯊꯤꯔꯛꯄꯅꯤꯅꯀꯣ
ꯎꯝ ꯈꯔ ꯌꯥꯝꯅ ꯍꯨꯜꯂꯣ ꯈꯔ ꯌꯥꯝ
ꯑꯗꯨꯏ ꯎꯆꯦꯛꯇꯨꯗꯤ ꯐꯥꯎꯗꯤ ꯆꯥꯗꯕ ꯃꯥꯂꯦ ꯑꯩꯅ ꯈꯟꯕꯗ
ꯎꯝ
ꯇꯤꯟ ꯀꯥꯡ ꯆꯥꯕ ꯃꯥꯂꯦꯕ ꯃꯣꯏꯗꯣ
ꯎꯝ ꯑꯣꯏꯔꯝꯒꯅꯤ
ꯎꯝ
ꯈꯔ ꯌꯥꯝꯅ ꯍꯨꯜꯂꯗꯤ ꯆꯥꯔꯁꯨ ꯈꯅꯣꯗꯨ ꯂꯩꯌꯦꯗꯅ ꯈꯔꯗꯤ ꯍꯧꯔꯦꯗꯅ
ꯎꯝ ꯎꯆꯦꯛꯇꯤ ꯐꯔꯤꯅꯦ ꯎꯆꯤꯁꯤꯡꯗꯨꯅꯤꯅꯦ
ꯎꯝ
ꯂꯣꯏ ꯍꯨꯠꯂ ꯂꯩꯔꯝꯃꯦꯕ ꯃꯣꯏꯅ ꯇꯧꯔꯤꯁꯦ ꯎꯆꯤꯅꯤ ꯀꯥꯏꯅꯒ ꯑꯆꯧꯕꯗꯤ ꯅꯠꯇꯕ ꯃꯆꯥ ꯃꯆꯥ ꯇꯧꯔꯒ ꯑꯣ ꯃꯅꯥꯒ ꯏꯐꯥ ꯐꯥꯔꯒ
ꯑꯣ
ꯍꯣꯏ ꯃꯣꯏ ꯃꯁꯛꯇꯨ ꯌꯦꯡꯉ ꯅꯣꯛꯅꯤꯡꯉꯤ ꯑꯩꯗꯤ
ꯎꯝ ꯆꯣꯡ ꯆꯣꯡꯔꯒ ꯆꯦꯟꯕ ꯇꯥꯏꯞꯇꯨꯔꯣ
ꯑꯥ ꯑꯥ ꯃꯆꯥꯗꯣ
ꯎꯝ ꯃꯆꯥ ꯃꯃꯩ ꯈꯔ ꯁꯥꯡꯉꯒꯀꯣ ꯎꯝ ꯈꯨꯕꯤꯃꯨꯛ ꯈꯛꯇꯪ ꯆꯥꯎꯕꯅꯦꯍꯦ ꯑꯗꯨꯗꯤ
ꯍꯣꯏꯅꯦ ꯃꯣꯏꯗꯤ ꯆꯦꯟꯕ ꯈꯨꯠꯊꯨꯗꯤ ꯂꯩꯇ꯭ꯔꯦꯍꯦ ꯃꯣꯏꯅ ꯊꯨꯕꯁꯤꯗꯤ
ꯑꯥ ꯍꯣꯏ ꯐꯟ ꯐꯟ ꯆꯣꯡꯕꯤꯅꯦꯕ ꯃꯣꯏꯗꯤ
ꯎꯝ
ꯍꯣꯔꯦꯟ ꯕꯣꯜ ꯌꯦꯡꯒꯗ꯭ꯔꯣ
ꯍꯣꯏ ꯌꯦꯡꯗꯣꯏꯅꯦ
ꯑꯣ ꯑꯁ ꯑꯩꯗꯤ ꯉꯝꯗ꯭ꯔꯦꯗ ꯌꯦꯡꯉꯨꯕ
ꯎꯝ ꯑꯩ ꯉꯔꯥꯡ ꯉꯔꯥꯡꯖꯨ ꯑꯦ ꯉꯁꯥꯏꯒꯤ ꯑꯌꯨꯛꯀꯤꯁꯨ ꯌꯦꯡꯒꯦ ꯇꯧꯕꯅꯦ ꯑꯗꯨ ꯑꯗꯨꯗꯤ ꯇꯟꯗꯅ ꯑꯩ ꯑꯗꯨꯝ ꯃꯣꯏ ꯀꯥꯔꯅꯤꯅ ꯈꯟꯕꯒꯤꯀꯣ
ꯎꯝ ꯑꯗꯨꯝ ꯈꯪꯉꯦꯗ ꯑꯗꯨꯝ ꯀꯥꯔꯅꯤ ꯍꯥꯏꯕꯗꯣ ꯎꯝ
ꯎꯝ ꯑꯗꯨꯕꯨ ꯉꯁꯤꯗꯤ ꯌꯦꯡꯗꯕ ꯌꯥꯗꯦꯕ
ꯉꯁꯤꯗꯤ ꯈꯔ ꯐꯖꯔꯛꯀꯅꯤ ꯎꯝ ꯑꯩ ꯍꯟꯗꯛꯀ ꯎꯝ
ꯕꯦꯜꯖꯤꯌꯝꯗ
ꯑꯥ ꯎꯝ ꯕꯦꯜꯖꯤꯌꯝꯗꯤ ꯐꯖꯕꯅꯦꯍꯦ ꯕꯣꯜ
ꯎꯝ
ꯍꯟꯗꯛꯀꯥꯟꯗꯤ ꯌꯦꯡꯗ꯭ꯔꯦꯗ ꯑꯩꯁꯨ ꯍꯥꯏꯕꯗꯤ ꯑꯟ ꯍꯟꯅꯣ ꯑꯥ ꯀꯨꯏ ꯀꯨꯏꯅ ꯇꯨꯝꯕꯤꯗꯕꯗꯣ ꯌꯦꯡꯕꯔꯥ ꯍꯥꯟꯗꯣ ꯑꯁ ꯒꯦꯁꯇ꯭ꯔꯤꯛꯒꯨꯝꯕ ꯌꯥꯝꯅ ꯂꯩꯒꯜꯂꯦꯕ ꯑꯗꯨꯒꯤ ꯑꯁ ꯌꯥꯗ꯭ꯔꯦ ꯍꯥꯏꯅ ꯑꯁ ꯌꯦꯡꯗ꯭ꯔꯦꯗ
ꯎꯝ ꯑꯩꯗꯤ ꯑꯗꯨꯝ ꯌꯦꯡꯉꯤꯗ
ꯎꯝ ꯍꯛꯆꯥꯡꯅ ꯈꯔ ꯐꯠꯇꯕꯅꯦ
ꯑꯠ ꯆꯥꯡꯒꯤꯗꯤ ꯑꯩꯈꯣꯏꯗꯤ ꯑꯗꯨꯝ ꯐꯔ ꯂꯩꯔꯦ ꯑꯗꯨ ꯅꯣꯏꯔꯝꯅꯤꯅ
ꯎꯝ ꯑꯁ ꯈꯣꯏꯕꯨꯗꯤ ꯑꯁ ꯂꯣꯏꯔꯦ
ꯊꯕꯛ ꯁꯨꯔꯒ ꯀꯪꯉꯛꯀꯗ꯭ꯔꯥ ꯍꯥꯔꯒ ꯁꯨꯝ ꯁꯨꯝ ꯅꯣꯏꯁꯤꯜꯂꯦꯑꯦ ꯑꯍꯥꯎ ꯑꯍꯥꯎꯕ ꯆꯃꯟꯗꯅ
ꯑꯖꯨ ꯋꯥꯔꯛ ꯋꯥꯔꯅꯤ ꯑꯗꯨꯒ ꯑꯍꯥꯎꯕꯗꯤ ꯆꯥꯅꯤꯡꯉꯦꯛꯑꯦꯕ ꯑꯍꯥꯎꯕꯗ ꯑꯗꯨꯝ ꯆꯥꯔꯝꯅꯤꯅ ꯎꯝ ꯋꯥꯔꯕꯅꯤꯅ ꯍꯦꯟꯖꯥꯡ ꯑꯍꯥꯎꯕ ꯆꯥꯅꯤꯡꯂꯛꯑꯦ
ꯌꯥꯝ ꯌꯥꯝꯅ ꯑꯃꯨꯛꯀ ꯆꯥꯔꯅꯤꯗꯣ
ꯎꯝ ꯍꯧꯖꯤꯛꯀꯥꯟꯗꯤ ꯑꯦꯟꯖꯥꯡ ꯍꯥꯎꯇ꯭ꯔꯗꯤ ꯃꯨꯛ ꯆꯥꯛ ꯆꯥꯅꯤꯡꯉꯛꯇ꯭ꯔꯦ ꯆꯤꯜꯍꯥꯎ ꯊꯤꯕ ꯍꯧꯒꯔꯦ ꯊꯕꯛ ꯁꯨꯕ ꯃꯇꯝꯅꯤꯅ
ꯇꯨꯝꯅꯤꯡ ꯇꯨꯝꯅꯤꯡꯕ ꯃꯥꯟꯒ꯭ꯔꯦꯗ
ꯑꯩꯔꯣ ꯎꯝ ꯍꯣꯏ ꯑꯁ ꯍꯟꯗꯛꯁꯦ ꯄꯪꯇꯨꯝꯗ ꯇꯨꯝꯅꯤꯡꯂꯛꯑꯦꯅꯦ ꯀꯔꯤꯒꯤꯔꯥ ꯈꯪꯗꯦ
ꯉꯥꯜꯂꯤꯗ
ꯑꯌꯨꯛꯇꯁꯨ ꯄꯨꯡ ꯅꯤꯄꯥꯟ ꯋꯥꯏꯗ ꯍꯧꯒꯠꯂꯦ
ꯅꯤꯄꯥꯟꯗ
ꯑꯧ
ꯎꯝ ꯉꯜꯂꯤꯍꯦ ꯑꯩꯈꯣꯏꯗꯤ ꯄꯨꯡ ꯃꯉꯥꯗ
ꯇꯨꯝꯕꯅ ꯄꯨꯡ ꯑꯍꯨꯝ ꯃꯔꯤ ꯑꯥ ꯑꯍꯨꯝ ꯑꯅꯤ ꯑꯗꯨꯋꯥꯏꯗ ꯇꯨꯝꯕ ꯑꯗꯨꯒ ꯍꯧꯒꯠꯄꯅ__ ꯄꯨꯡ ꯃꯉꯥꯗ
ꯑꯥ